ꯍꯜꯂꯣ ꯑꯣ ꯑꯩ ꯅꯝꯕꯔ ꯑꯃ ꯊꯥꯔꯛꯀꯦ ꯇꯧꯕꯅꯦ ꯌꯥꯔꯦ ꯌꯥꯔꯦ
ꯑꯣ ꯕꯣꯜꯒꯤ ꯋꯔꯤꯖꯦ ꯅꯨꯡꯉꯥꯏꯌꯦ ꯀꯩꯅꯣꯒ ꯁꯥꯟꯅꯕꯗꯤ ꯑꯩꯗꯤ ꯁꯨꯝ ꯅꯨꯄꯥ ꯃꯁꯦꯟ ꯁꯥꯟꯅꯕꯗꯤ ꯋꯥꯔꯤꯁꯦ ꯅꯨꯡꯉꯥꯏꯑꯦꯕ ꯍꯥꯏꯗꯤ ꯑꯗꯨꯝ ꯑꯗꯨꯝ ꯆꯥꯟꯅꯕ ꯇꯥꯏꯞ ꯇꯧꯕ ꯑꯇꯣꯞꯄ ꯇꯣꯞꯄ ꯇꯣꯞꯄꯒ ꯁꯥꯟꯅꯕꯁꯦ ꯋꯥꯔꯤꯁꯦ ꯏꯊꯣꯛ ꯊꯣꯛꯇꯕꯩ ꯇꯥꯏꯞ ꯇꯧꯕ ꯍꯦꯛ ꯁꯥꯟꯅꯔꯁꯨ ꯋꯥꯔꯤ ꯌꯥꯝ ꯁꯥꯟꯅꯅꯤꯡꯕ ꯑꯃꯨꯛ ꯃꯥꯏꯈꯤꯗ꯭ꯔꯥ ꯑꯃꯨꯛ ꯈꯟꯕ ꯅꯨꯄꯥ ꯃꯁꯦꯜ ꯁꯥꯟꯅꯔꯦ ꯑꯗꯨꯝ ꯐꯥꯒꯤꯖꯨꯋꯥꯏ ꯇꯧꯅꯔꯁꯨ ꯑꯗꯨꯝ ꯋꯥꯔꯤꯗꯨ ꯑꯗꯨꯝ ꯈꯔ ꯈꯔ ꯑꯗꯨꯝ ꯆꯥꯟꯅꯗ꯭ꯔꯣ ꯁꯥꯟꯅꯕ ꯈꯣꯠꯄ ꯗ ꯑꯣꯏꯔꯣ ꯑꯃꯗ ꯑꯣꯏꯔ
ꯄꯥꯡꯊꯣꯛꯗ
ꯍꯪꯉꯨꯅꯤ ꯑꯣ ꯍꯣꯏ ꯑꯇꯣꯞꯄꯗꯨꯗ ꯍꯪꯉꯨꯅꯤ ꯑꯩꯗꯤ ꯕꯣꯜ ꯌꯦꯡ ꯑꯦ ꯇꯧꯔꯛꯑꯅꯤ ꯀꯩ ꯍꯥꯏꯗꯣꯏꯕ ꯗꯨꯗ
ꯍꯣꯏꯅꯦ ꯑꯗꯨꯏ ꯃꯇꯥꯡ ꯈꯪꯗꯦꯅ
ꯑꯗꯨꯏ ꯃꯇꯥꯡ ꯈꯪꯗꯦ ꯍꯥꯏꯔꯅꯤ
ꯍꯣꯏꯅꯦ ꯄꯨꯡ ꯑꯝ ꯁꯥꯟꯅꯒꯗꯕ ꯋꯥꯔꯤꯗꯣ ꯑꯗꯨꯝ ꯄꯨꯂꯞ ꯊꯨꯞꯆꯟꯈꯤꯗꯣꯏꯅꯦꯕ
ꯄꯨꯂꯞ ꯑꯗꯨꯝ ꯋꯥꯔꯤꯗꯣ ꯁꯥꯕꯝ ꯈꯪꯗꯕꯗꯣ
ꯍꯣꯏ ꯑꯣ ꯊꯦꯡꯅꯕ ꯌꯥꯎꯔꯕ ꯑꯗꯨꯃꯥꯏꯅ ꯇꯧꯕ
ꯑꯁ ꯌꯥꯎꯋꯤꯗ ꯍꯥꯏꯗꯤ ꯑꯩꯅꯒ ꯋꯥꯔꯤ ꯌꯥꯝ ꯍꯥꯏꯗꯤ ꯑꯩꯁꯨ ꯃꯇꯝꯗꯣ ꯁꯨꯅꯕ ꯇꯧꯁꯤꯟꯕꯅꯦꯕ ꯁꯨꯝ ꯋꯥꯔꯤꯌꯥꯝ ꯁꯥꯟꯅꯅꯤꯡꯕ ꯇꯥꯁꯤꯟꯈꯤꯕꯗ ꯑꯁ ꯐꯣꯟꯅꯦ ꯄꯠ ꯈꯛ ꯂꯩꯣꯅꯦ ꯑꯁ ꯇꯟꯕꯖꯦ ꯑꯗꯨꯗꯩ ꯑꯩ
ꯆꯣꯞꯄꯒ ꯇꯣꯞꯄꯗ
ꯍꯣꯏ ꯍꯣꯏ ꯍꯣꯏ ꯌꯥꯝꯅ ꯋꯥꯔꯤ ꯁꯥꯟꯅꯅꯤꯡꯕ ꯇꯥꯕꯗꯨꯗ
ꯍꯣꯏꯅꯦ ꯂꯩꯇꯔ ꯂꯩꯠ ꯂꯩꯇ꯭ꯔꯗꯤ ꯑꯂꯩ ꯑꯂꯩꯕ ꯍꯧꯗꯣꯛꯀꯗꯕꯅꯤꯅ ꯋꯥꯔꯤꯗꯣ
ꯍꯧꯗꯣꯛꯄꯗ ꯋꯥꯔꯤꯗꯣ ꯑꯁ ꯁꯪꯗ ꯃꯣꯏ
ꯁꯥꯟꯅꯅꯤꯡꯕ ꯇꯥꯒꯤꯕꯅꯦꯕ
ꯇꯥꯒꯤꯕꯗꯨꯗ ꯀꯩꯝ ꯉꯥꯡꯗꯦ ꯀꯩꯅꯣꯃꯥ ꯑꯩ ꯑꯗꯨꯝ ꯉꯥꯡꯕ ꯂꯩ ꯇꯜꯂꯦ ꯑꯩꯁꯨ ꯑꯗꯨꯝ ꯑꯩꯗꯤ ꯍꯥꯏꯗꯤ ꯃꯇꯝꯗꯣ ꯂꯣꯏꯔ ꯂꯣꯏꯔꯦ ꯑꯗꯨꯝ ꯁꯥꯕ
ꯁꯥꯗ꯭ꯔꯗꯤ ꯀꯩꯅꯣ ꯇꯧꯔꯛꯄꯅꯦ
ꯑꯁ ꯅ ꯍꯧꯖꯤꯛ ꯀꯥꯟꯁꯦ ꯅꯣꯡ ꯃꯪꯕꯁꯦ ꯅꯣꯡ ꯆꯨꯔꯒꯗꯤ ꯅꯨꯡꯉꯥꯏꯗꯧꯅꯦ ꯅꯣꯡꯁꯦ ꯄꯥꯛ ꯆꯨꯗꯦꯅꯦ
ꯍꯣꯏꯅꯦ ꯆꯨꯔꯖꯨ ꯄꯥꯏꯔ ꯆꯠꯈꯤꯕ ꯑꯃ ꯇꯧꯋꯅꯦ
ꯍꯣꯏ ꯍꯣꯏ ꯅꯣꯡꯖꯦ ꯅꯨꯡꯁꯤꯠꯅ ꯍꯨꯝꯕꯩ ꯇꯥꯏꯞ ꯇꯧꯗ꯭ꯔꯣ
ꯍꯣꯏ ꯍꯣꯏ ꯌꯥꯏꯔꯣꯝ ꯄꯥꯏꯔ ꯆꯠꯈꯤꯕ
ꯑꯗꯤ ꯅꯣꯡꯁꯦ ꯆꯨꯗꯕ ꯏꯁꯥꯖꯦ ꯍꯨꯃꯥꯡꯖꯦ ꯏꯁꯥꯅ ꯅꯞꯁꯤꯜꯂꯒ ꯆꯅꯞ ꯆꯅꯞ ꯂꯥꯎ
ꯑ ꯆꯅꯞ ꯆꯅꯞ ꯂꯥꯎꯕꯗꯣ ꯎꯝ ꯄꯨꯔꯥ ꯁꯥꯒꯤꯕꯁꯨ ꯅꯠꯇꯕꯤ ꯑꯣꯝꯆꯥꯛꯅ ꯇꯧꯕꯗꯣ ꯍꯣꯏ
ꯌꯥꯝꯅ ꯁꯥꯕꯁꯨ ꯅꯠꯇ꯭ꯔ ꯏꯪꯕꯁꯨꯅ ꯏꯁꯥ ꯑꯣꯃ ꯍꯣꯠꯂ ꯂꯩꯗꯅ ꯅꯨꯡꯉꯥꯏꯇꯦ ꯑꯗꯣ ꯃꯃꯥꯡꯒꯤꯗ ꯑꯃ ꯋꯥꯔꯤ ꯁꯥꯟꯅꯕ ꯑꯁ ꯑꯩꯗꯤ ꯑꯣꯝꯆꯥꯛꯅꯕꯁꯤ ꯅꯨꯡꯉꯥꯏ ꯍꯥꯏ ꯀꯔꯤ
ꯁꯤꯁꯁ ꯎꯝꯞ
ꯁꯣꯝꯗ ꯑꯩ ꯑꯣꯝꯆꯥꯛꯅꯕꯖꯦ ꯅꯨꯡꯉꯥꯏꯇꯦ ꯑꯩꯗꯤ ꯑꯣꯝꯆꯥꯛꯅꯁꯨ ꯅꯨꯡꯉꯥꯏꯌꯦ ꯇꯧꯔꯤ
ꯁꯥꯕ ꯅꯨꯡꯉꯥꯏ ꯏꯪꯕ ꯅꯨꯡꯉꯥꯏ ꯍꯥꯏꯕꯗꯨ ꯅꯠꯇꯕ ꯁꯥꯕ ꯁꯥꯕꯕꯖꯦ ꯅꯨꯡꯉꯥꯏꯒꯨꯝꯕ ꯍꯥꯏꯕ ꯑꯣꯏꯗꯤ ꯐꯩ
ꯎꯍꯨꯝ
ꯑꯣꯝꯆꯥꯛꯅꯩꯕꯁꯤ ꯅꯨꯡꯉꯥꯏ ꯔꯗꯤ
ꯅꯣꯡꯁꯦ ꯋꯥ ꯋꯥ ꯋꯥ ꯆꯨꯔꯗꯤ ꯅꯨꯡꯉꯥꯏꯒꯗꯧꯅꯤ
ꯈꯪꯗꯦ ꯆꯨꯔꯛꯇꯣꯔ ꯅꯣꯏ ꯑꯗꯨꯗ ꯑꯗꯨꯗꯗꯤ ꯀꯩꯝ ꯇꯧꯗ꯭ꯔꯤꯕꯣꯁꯤꯗꯗꯤ ꯀꯟꯅ ꯅꯨꯡꯁꯤꯠ ꯄꯨꯁꯤꯠꯄꯣ ꯃꯪꯕꯨ ꯃꯪꯕꯣ ꯌꯥꯝ ꯀꯟꯅ ꯇꯧꯔꯤꯅꯦ
ꯋꯥ ꯋꯥ ꯋꯥ ꯆꯨꯔꯛꯑꯗꯤ ꯅꯨꯡꯉꯥꯏꯌꯦ ꯅꯣꯡ
ꯍꯜꯂꯥꯎ
ꯊꯥꯎ
ꯁꯤꯗꯗꯤ ꯀꯟꯅ ꯅꯣꯡꯂꯩ ꯅꯨꯡꯁꯤꯠ ꯇꯧꯒꯗꯕꯩ ꯃꯑꯣꯡ ꯇꯧꯋꯦꯕ ꯑꯗꯨꯗꯗꯤ ꯇꯧꯗ꯭ꯔꯕ
ꯁꯤꯗꯗꯤ ꯌꯥꯝ ꯀꯟꯅ ꯇꯧꯗꯦ ꯅꯣꯡ ꯃꯪꯕꯨꯗꯤ ꯃꯪꯉꯤꯀꯣ ꯑꯗꯣ ꯅꯨꯡꯁꯤꯠ ꯅꯨꯡꯁꯤꯖꯤ ꯀꯩꯌꯥꯁꯤꯠꯇꯅ ꯈꯣꯠꯇꯅꯗꯤ ꯇꯧꯗꯦ
ꯎꯝ
ꯑꯍ ꯀꯅꯣꯒꯤ ꯑ ꯕꯖꯔ ꯑꯦꯝ ꯀꯣꯝ ꯇꯧꯋꯦ ꯑꯗꯨꯝ ꯍꯟꯗꯛ ꯂꯥꯁ ꯌꯥꯔ ꯑꯣꯏꯗꯣꯏꯔꯣ
ꯑ ꯁꯥ ꯁꯦꯀꯦꯟ ꯁꯦꯃꯤꯁꯇꯔ ꯑꯣꯏꯗꯣꯏꯕ
ꯍ ꯀꯩꯅꯣꯁꯦ ꯑꯦꯝ ꯀꯣꯝꯁꯦ ꯕꯤ ꯀꯣꯝ ꯂꯣꯏꯕ ꯈꯛꯇꯪꯅ ꯇꯧꯕ ꯌꯥꯕ꯭ꯔꯥ
ꯕꯤ ꯀꯣꯝꯒ ꯏꯀꯣꯅꯣꯃꯤꯛꯁꯀꯨꯝꯕꯁꯨ ꯌꯥꯔꯝꯗꯧ ꯃꯥꯜꯂꯦꯑꯩꯅ ꯈꯟꯕꯗ
ꯑꯣꯑꯣ ꯑ ꯕꯤ ꯑꯦꯗ ꯏꯀꯣꯅꯣꯃꯤꯛꯁ ꯂꯣꯏꯔ ꯑ ꯑꯣꯅꯔꯁꯇ ꯏꯀꯣꯅꯣꯃꯤꯛꯁ ꯇꯧꯔꯛꯄ
ꯏꯀꯣꯅꯣꯃꯤꯛꯁꯅ ꯕꯤ ꯀꯣꯝ ꯌꯥꯕ꯭ꯔꯥ ꯕꯤ ꯀꯣꯝꯅ ꯏꯀꯣꯅꯣꯃꯤꯛꯁ ꯌꯥꯕ꯭ꯔꯥ ꯑꯃꯗꯤ ꯌꯥ ꯌꯥ ꯌꯥꯅꯕꯅꯦꯕ ꯑꯅꯤꯃꯛ ꯌꯥꯕ꯭ꯔꯥ ꯑꯃꯗꯤ ꯑꯣꯏꯕꯅꯦ
ꯑꯗꯨꯃꯥꯏ ꯇꯧꯕꯅꯦ
ꯑꯣ ꯁꯨꯝ ꯑ ꯑꯣ ꯑꯗꯨꯃꯥꯏꯅ ꯇꯧꯕ ꯌꯥꯕ ꯑꯃꯇꯧ ꯑꯈꯣꯏ ꯏꯃꯥꯟꯅꯕ ꯑꯃ ꯏꯁꯇꯦꯇꯤꯇꯤꯛꯁꯇ ꯀꯩꯅꯣ ꯂꯣꯏꯔꯛꯄꯅꯦꯕ ꯑꯣꯅꯔꯁ ꯇꯧꯔꯛꯄ ꯑꯗꯣ ꯀꯩꯅꯣ ꯇꯧ ꯌꯥꯏꯌꯦꯌꯦ ꯑꯦꯝ ꯕꯤ ꯑꯦ ꯑꯦꯝ ꯕꯤ ꯑꯦ ꯇꯧꯕ ꯌꯥꯃꯥꯜꯂ ꯃꯄꯥꯟꯗ ꯑꯦꯝ ꯕꯤ ꯑꯦ ꯇꯧꯔꯤꯌꯦ ꯃꯥ
ꯑꯣ ꯍꯣꯏ ꯑꯗꯨꯃꯥꯏꯅ ꯑꯍꯣꯏ ꯑꯦꯝ ꯕꯤ ꯑꯦꯁꯨ ꯈꯔ ꯈꯔ ꯌꯥꯕ ꯂꯩꯕꯅꯦ ꯕꯤ ꯀꯣꯝꯗꯒꯤ ꯑꯦꯝ ꯕꯤ ꯑꯦ ꯑꯣꯟꯕꯁꯨ ꯌꯥꯏꯑꯦꯕꯥ
ꯑꯣ
ꯑꯗꯨꯃꯥꯏꯅ ꯈꯔ ꯂꯩꯌꯦ ꯂꯩꯔꯝꯒꯅꯤ ꯁꯞꯖꯦꯛ ꯈꯔ ꯃꯣꯏ ꯃꯔꯤ ꯂꯩꯅꯕ ꯍꯥꯏꯇꯥꯔꯦ
ꯑꯗꯩ ꯑꯥꯔꯠꯁꯀꯨꯝꯕꯒꯤ ꯁꯕꯖꯦꯛꯁꯨ ꯑꯗꯨꯝ ꯎꯝ ꯍꯥꯏꯗꯤ ꯑꯥ ꯏꯂꯦꯡꯒ꯭ꯋꯦꯖ ꯁꯕꯖꯦꯛ ꯅꯠꯇꯕꯈꯩꯗꯤ ꯑꯥꯔꯠꯁꯇꯁꯨ ꯑꯗꯨꯝ ꯑꯣꯟꯊꯣꯛ ꯑꯣꯟꯁꯤꯟ ꯌꯥꯔꯝꯒꯅꯤꯗ
ꯑ ꯌꯥꯕꯅꯤ
ꯍꯥꯏꯗꯤ ꯂꯦꯡꯒ꯭ꯋꯦꯖꯇꯗꯤ ꯌꯥꯔꯝꯗꯧ ꯃꯥꯟ
ꯂꯦꯡꯒ꯭ꯋꯦꯖꯇꯗꯤ ꯑ ꯌꯥꯔꯣꯏ ꯏꯪꯂꯤꯁꯀꯨꯝꯕꯗꯣ
ꯑꯝ
ꯏꯪꯂꯤꯁꯇ ꯃꯣꯏ ꯏꯪꯂꯤꯁ ꯂꯦꯡꯒ꯭ꯌꯨꯁꯇꯤꯛ ꯑꯦꯟ ꯀꯜꯆꯔꯦꯜ ꯀꯩꯅꯣꯝ ꯍꯥꯏꯕꯅꯤ ꯃꯣꯏꯅ ꯇꯝꯕꯗꯣ
ꯑꯨꯝꯍ ꯃꯅꯤꯄꯨꯔꯤꯗꯁꯨ ꯌꯥꯝ ꯅꯨꯡꯉꯥꯏ
ꯉꯔꯥꯡ ꯀꯩꯅꯣ ꯑꯃ ꯁꯥꯟꯅꯩ ꯏꯪꯂꯤꯁ ꯂꯧꯔꯛꯄ ꯏꯪꯂꯤꯁꯇ ꯃꯥꯁꯇꯔ ꯇꯧꯕꯁꯤ ꯑꯦꯝ ꯌꯨꯗ
ꯎꯝ
ꯑꯁ ꯃꯥꯅ ꯉꯥꯡꯉꯛꯄ ꯋꯥ ꯃꯌꯥꯝꯁꯤ ꯂꯣꯏꯔꯦ ꯑꯩꯅꯗꯤ ꯃꯣꯏ ꯃꯔꯣꯟꯗꯣ ꯈꯪꯗ꯭ꯔꯕ
ꯍꯍꯥ
ꯃꯣꯏ ꯏꯪꯂꯤꯁꯀꯤ ꯃꯔꯣꯟ ꯏꯪꯂꯤꯁ ꯃꯌꯥꯝꯗꯣ
ꯎꯝ
ꯍꯥꯔꯕꯔꯠꯇ ꯑꯗꯨ ꯇꯧ ꯑꯗꯥ ꯇꯧꯕ ꯑꯁ ꯃꯔꯣꯟ ꯃꯌꯥꯝꯁꯤ ꯂꯣꯏꯔꯦ
ꯍꯤꯍꯤ
ꯑꯩꯅ ꯁꯣꯝꯗ ꯑꯍ ꯌꯥꯝ ꯀꯟꯅꯗꯤ ꯈꯪꯗ꯭ꯔꯕ
ꯀꯩꯅꯣꯒꯤ ꯑꯩꯈꯣꯏ ꯏꯃꯥꯕꯤ ꯑꯃ ꯈꯃꯗꯨ ꯀꯩꯅꯣꯗ ꯑꯁ ꯃꯅꯤꯄꯨꯔꯤꯗ ꯄꯤ ꯑꯩꯆ ꯗꯤ ꯇꯧꯕꯅꯦꯕꯀꯣ ꯍꯧꯖꯤꯛ ꯍꯧꯖꯤꯛ ꯇꯧꯕꯅꯦꯕ ꯑꯗꯨꯗ ꯁꯨꯝ ꯋꯥꯔꯤ ꯁꯥꯟꯅ ꯀꯥꯟꯗ ꯑꯩꯅ ꯄꯨꯌꯥ ꯅꯣꯏ ꯊꯤꯖꯤꯟꯕꯗꯣ ꯄꯨꯌꯥꯒꯤ ꯃꯔꯝꯗꯗꯤ ꯌꯥꯎꯗ꯭ꯔꯥ ꯍꯪꯕ ꯑꯗꯨꯗ ꯄꯨꯌꯥ ꯃꯔꯝꯗ ꯌꯥꯎꯋꯦ ꯑꯗꯨꯗꯣ ꯑꯩꯅ ꯍꯪꯀꯥꯟꯗ ꯄꯨꯌꯥꯁꯦ ꯍꯧꯖꯤꯛ ꯏꯁꯀ꯭ꯔꯤꯞꯇꯔꯗꯨ ꯑꯣꯏꯗꯤ ꯂꯩꯕꯗꯤ ꯎꯏꯗꯅ ꯑꯩꯈꯣꯏꯁꯨ ꯑꯗꯣ ꯄꯥꯕꯗꯤ ꯊꯣꯛꯇꯦꯗꯅ ꯑꯩꯈꯣꯏ ꯍꯧꯖꯤꯛꯄꯥꯎ ꯍꯥꯏꯗꯤ ꯀꯁꯂ ꯀꯣꯏꯁꯂꯥꯏ ꯃꯤꯅꯤꯅ ꯑꯗꯨꯗ ꯃꯥ ꯍꯥꯏꯀꯥꯟꯗ ꯀꯣꯛꯁꯪ ꯂꯥꯏꯝꯁꯦ ꯃꯌꯦꯛ ꯑꯩꯈꯣꯏꯅ ꯇꯝꯃꯤꯁꯤꯗꯤ ꯀꯨꯟꯊ꯭ꯔꯥ ꯈꯛꯇꯅꯦ ꯍꯥꯏꯌꯦꯕꯀꯣ ꯑꯗꯨꯗ ꯑꯁꯦꯡꯕꯗ ꯍꯨꯝꯐꯨ ꯍꯥꯏꯕ꯭ꯔꯥ ꯀꯩꯅꯣ ꯍꯨꯝꯐꯨ ꯃꯉꯥ ꯍꯥꯏꯕ꯭ꯔꯥ ꯑꯗꯨꯃꯏ ꯁ ꯁꯨꯏ ꯍꯥꯏꯕꯅ ꯃꯌꯦꯛꯁꯦ ꯐꯖꯩꯦ ꯍꯣꯏ ꯑꯩꯈꯣꯏ ꯁꯤ ꯇꯝꯃꯤꯁꯦ ꯌꯥꯎꯔꯒ ꯑꯗꯨꯒ ꯑꯍꯦꯟꯕ ꯑꯃꯨꯛ
ꯎꯝ
ꯑꯗꯨꯏꯃꯨꯛ ꯀꯨꯟꯊ꯭ꯔꯥ ꯈꯔ ꯍꯦꯟꯅ ꯑꯗꯨꯋꯥꯏ ꯑꯃꯨꯛ ꯂꯩꯒꯤ ꯍꯥꯏ ꯃꯌ‌ꯦꯛ ꯈꯪꯗꯕ ꯑꯩꯈꯣꯏꯅ ꯑꯩꯈꯣꯏꯅ ꯇꯝꯗꯕ ꯍꯥꯏꯇꯥꯥꯔꯦ ꯂꯩ ꯌꯥꯎꯗꯕ ꯑꯗꯨ ꯍꯣꯏ ꯍꯣꯏ ꯍꯣꯏ ꯑꯗꯨ ꯑꯗꯨ ꯇꯝꯃꯦ ꯈꯣꯠꯂꯦ ꯃꯥ ꯍꯥꯏꯔꯛꯀ ꯑꯩ ꯉꯁꯤ ꯈꯛꯇ ꯈꯪꯉꯤ
ꯍ‌ꯣꯏ ꯍꯣꯏ ꯃꯣꯏ ꯄꯨꯌꯥꯗ ꯏꯕ ꯃꯩꯅꯒ ꯃꯇꯦꯛ ꯑꯃ ꯆꯥꯛꯈꯤꯕꯒꯤ ꯕꯣꯏꯒ ꯃꯌꯥꯝ ꯂꯩꯕꯗꯨ ꯅꯠꯇ꯭ꯔꯣ ꯕꯣꯏ
ꯍꯣꯏ ꯍꯣꯏ ꯍꯣꯏ ꯂꯩꯍꯧꯕꯗꯣ ꯃꯇꯦꯛ ꯃꯇꯦꯛ ꯆꯥꯛꯑꯒ ꯑꯗꯨ ꯑꯩꯈꯣꯏ ꯄꯥꯐꯝ ꯈꯪꯗꯦꯗꯅ ꯀꯣꯛ ꯁꯝ ꯂꯥꯏ ꯃꯤꯠ ꯈꯪꯉꯁꯨ
ꯍꯣꯏ ꯃꯌꯦꯛꯇꯣ ꯈꯨꯠꯏꯗꯣ ꯍꯣꯏ ꯑꯇꯣꯞꯄ ꯀꯩꯅꯣ ꯇꯧꯕꯁꯨ ꯌꯥꯎꯕꯅꯤ ꯄꯥꯕ ꯑꯩꯈꯣꯏꯒꯤ ꯃꯌꯦꯛ ꯀꯣꯛ ꯁꯝ ꯂꯥꯏ ꯃꯤꯠ ꯃꯥꯟꯗꯕ ꯍꯥꯏꯇꯔ‌ꯦ ꯍꯥꯏꯇꯥꯔꯦꯀꯣ ꯑꯗꯨꯒꯨꯝꯕꯁꯨ ꯌꯥꯎꯕ ꯌꯥꯝ ꯌꯥꯎꯕꯅꯤ
ꯃꯇꯦꯛ ꯃꯇꯦꯛ ꯃꯇꯦꯛ ꯃꯇꯦꯛ ꯁꯝꯕꯩ ꯇꯥꯏꯞꯇ ꯇꯧꯋꯦ ꯄꯥꯐꯝ ꯈꯪꯗꯕ ꯑꯣꯏꯌ‌ꯦ
ꯑꯁ ꯑꯦꯝ ꯌꯨ ꯏꯪꯂꯤꯁ ꯏꯪꯪꯂꯤꯁ ꯀ ꯏꯪꯂꯤꯁ ꯗꯤꯄꯥꯔꯠꯃꯦꯟꯒ ꯃꯅꯤꯄꯨꯔꯤ ꯗꯤꯄꯥꯔꯠꯃꯦꯟꯒꯁꯦ ꯄꯨꯔꯥ ꯀꯩꯅꯣꯅꯦ ꯍꯥꯏꯔꯤ ꯍꯥꯏꯗꯤ ꯑꯥ ꯑꯩꯈꯣꯏꯒꯤ ꯐꯪꯁꯟꯒꯨꯝꯕꯒ ꯁꯤꯟꯕꯁꯦ
ꯎꯝ
ꯃꯅꯤꯄꯨꯔꯤ ꯒꯤꯁꯤꯅ ꯑꯃꯨꯛ ꯏꯁꯩꯁꯦ ꯃꯅꯤꯄꯨꯔꯤꯔꯣꯝ ꯁꯛꯊꯔꯛꯇꯣꯏꯅꯤꯅ ꯏꯪꯂꯤꯁꯁꯤꯅ ꯏꯪꯂꯤꯁ ꯁ‌ꯣꯡ ꯕ‌ꯦꯟꯒ ꯇꯧꯊꯔꯛꯇꯣꯏꯅꯦ ꯍꯥꯏ ꯃ‌ꯣꯏ ꯉꯔꯥꯡ ꯏꯪꯂꯤꯁꯒꯤꯗꯨꯅ ꯍꯥꯏꯔꯝꯃ‌ꯦ ꯃꯅꯤꯄꯨꯔꯤ ꯗꯤꯄꯥꯔꯠꯃꯦꯟ ꯑꯩꯈ‌ꯣꯏꯒꯗꯤ ꯄꯨꯔꯥ
ꯐꯖꯔꯤꯅ‌ꯦ ꯑ
ꯑꯗꯨꯗ ꯏꯪꯂꯤꯁ ꯁꯣꯡ ꯇꯧꯊꯔꯛꯇꯣꯏꯅꯤ ꯁꯣꯝꯗꯅ ꯃꯅꯤꯄꯨꯔꯤ
ꯑꯁ ꯑꯦꯝ ꯌꯨ ꯃꯅꯨꯡꯁꯦ ꯐꯪꯁꯟꯒꯨꯝꯕ ꯇꯧꯔꯒꯗꯤ ꯌꯥꯝ ꯅꯨꯜꯉꯥꯏ ꯍꯥꯏꯔꯤꯅꯦ
ꯑꯁ ꯐꯪꯁꯟꯗꯤ ꯆꯍꯤ ꯆꯨꯞꯄꯅ‌ꯦ ꯁꯨꯡꯂꯣꯏ ꯂꯣꯏꯗꯕꯅꯤ
ꯗꯤꯄꯥꯔꯠꯃꯦꯟ ꯑꯃꯒꯤ ꯑꯃꯒꯤ ꯁꯨꯝ ꯇꯧꯔꯛꯄꯗ ꯅꯨꯡꯉꯥꯏ ꯍꯥꯏꯌ‌ꯦ
ꯏꯁꯄꯣꯔꯠ ꯑꯃꯨꯛ ꯇꯧꯔꯅꯤ ꯑꯗꯩ ꯕꯣꯠ ꯑꯃꯨꯛ ꯂꯥꯛꯑꯅꯤ
ꯑꯁ ꯅꯣꯏ ꯏꯁꯄꯣꯔꯠꯁ ꯊꯥ ꯊꯥ ꯑꯃ ꯃꯨꯛ ꯇꯧꯕ꯭ꯔ‌ꯣ
ꯅꯠꯇꯦ ꯋꯤꯛ ꯑꯥ ꯋꯤꯛ ꯑꯃ ꯁꯨꯃꯥꯏꯅ ꯇꯧꯕꯅꯤ ꯋꯤꯛ ꯑꯃ
ꯋꯤꯛ ꯑꯃ ꯑꯣ ꯕꯣꯠ ꯃꯌꯥꯗꯤ ꯅꯨꯡꯉꯥꯏꯔꯝꯃꯅꯤ
ꯕꯣꯠ ꯍꯟꯗꯛ ꯑꯦꯛꯖꯥꯝ ꯌ‌ꯦꯛ ꯂꯣꯏꯕꯒ ꯍꯧꯔꯛꯑꯅꯤ ꯃꯌꯥꯝꯁꯦ ꯅꯨꯡꯉꯥꯏꯗꯣꯏꯅꯤ ꯕ‌ꯣꯠ ꯃꯌꯥ
ꯍꯣꯁꯇꯦꯜ ꯂꯩꯕ ꯀꯥꯡꯕꯨꯅ ꯅꯨꯡꯉꯥꯏꯕ ꯍꯦꯜꯂꯝꯒꯅꯤ ꯕ‌ꯣꯠꯇꯤ
ꯑꯥ ꯍꯦꯟꯗꯣꯏꯅꯤ ꯕꯣꯠꯁꯨ ꯃꯣꯏꯗꯅ ꯍ‌ꯦꯟꯅ ꯈꯣꯝꯕ ꯍꯦꯟꯗꯣꯏꯅꯤ
ꯃꯣꯏꯗ ꯈꯣꯝꯕ ꯅꯨꯡꯉꯥꯏꯗꯣꯏꯅꯦ
ꯍꯣꯏ ꯍ‌ꯣꯁꯇ‌ꯦꯜꯁꯤꯗ ꯅꯨꯡꯉꯥꯏꯗꯣꯏꯅꯤ ꯍꯣꯁꯇꯦꯜ ꯂꯩꯕꯅ ꯍꯦꯟꯅꯁꯨ ꯃꯣꯏꯅ ꯈꯣꯝꯅꯤꯡꯕꯗꯣ ꯃꯣꯏꯅ ꯍꯦꯟꯅ ꯍꯦꯜꯂꯦꯕ ꯕꯣꯠ ꯂꯦꯞꯄ ꯀꯥꯡꯕꯨꯅꯁꯨ
ꯎꯝ ꯀꯩꯅꯣꯒꯤ ꯑꯦꯝ ꯌꯨꯒꯤ ꯍꯣꯁꯇꯦꯜ ꯂꯩꯕꯁꯦ ꯔꯦꯟ ꯑꯗꯥꯏꯗ ꯔꯦꯟꯇ ꯂꯩꯕꯗꯩꯗꯤ ꯍꯣꯁꯇꯦꯜ ꯂꯩꯕꯅꯤꯅ ꯄꯩꯁꯥꯁꯤ ꯇꯣꯡꯉꯅꯤ ꯂꯣꯏ ꯍꯦꯜꯂꯝꯒꯅꯤꯀꯣ ꯍꯥꯏꯗꯤ ꯌꯥꯝ ꯀꯟꯅ ꯂꯧꯔꯝꯃ‌ꯣꯏꯕ ꯍꯣꯁꯇꯦꯜ ꯐꯤꯁꯦ
ꯑꯥ ꯍꯣꯁꯇꯦꯜ ꯑꯥ ꯍꯣꯁꯇꯦꯜꯒꯤ ꯍꯣꯁꯇꯦꯜ ꯌꯥꯝ ꯀꯥ ꯍꯦꯟꯅ ꯐꯕꯅꯤ ꯍꯣꯁꯇꯦꯜꯒꯤꯗꯤ ꯊꯥ ꯇꯔꯨꯛ ꯀꯤꯔ ꯀꯩꯅ‌ꯣꯝ ꯊꯤꯔꯛꯄꯅꯦꯕ
ꯎꯝ ꯇ ꯑꯣ ꯆꯍꯤ ꯑꯃꯒꯤ ꯑꯅꯤꯔꯛ ꯊꯤꯕ
ꯍ‌ꯣ ꯍꯣꯏ ꯑꯗꯨꯃꯥꯏꯅ ꯊꯤꯒꯨꯝ ꯇꯧꯕꯅꯤ ꯌꯥꯝ ꯌꯥꯝ ꯄꯤꯛꯅ ꯍꯥꯎ ꯑ ꯑꯗꯨꯒ ꯃꯦꯁ ꯐꯤꯗꯨꯅ ꯃꯦꯁ ꯐꯤꯁꯨ ꯌꯥꯝ ꯄꯤꯛꯀꯨꯝ ꯇꯧꯕꯅꯤ ꯑꯣ
ꯑꯥ ꯃꯣꯏꯁꯦ ꯍꯣꯁꯇꯦꯜ ꯐꯤꯁꯤꯗ ꯃꯦꯠꯁꯀꯤ ꯐꯤꯁ‌ꯦ ꯑꯃꯨꯛ ꯇꯣꯉꯥꯟꯅ ꯑꯃꯨꯛ ꯊꯤꯕ‌ꯔ‌ꯣ ꯍꯥꯏꯁ‌ꯦ ꯃꯣꯏꯁꯦ
ꯑꯥ ꯊꯤꯕꯅꯦ ꯍꯣꯏ ꯃꯦꯠꯆ ꯂꯧꯕ ꯂꯧꯗꯕ ꯃꯤ ꯂꯩꯌꯦꯕ ꯑꯗꯨꯒꯤ ꯃꯇꯨꯡ ꯏꯟꯅ ꯃꯦꯠꯁꯀꯤꯁꯦ ꯇꯣꯡꯉꯦ ꯃꯦꯁꯀꯤꯗꯨꯁꯨ ꯌꯥꯝ ꯄꯤꯛꯄꯠ
ꯑꯁ ꯏꯟꯁꯥꯡꯗꯤ ꯍꯥꯎꯔꯝꯃꯔꯣꯏ ꯗꯨꯗꯤ
ꯏꯁꯗꯤ
ꯌꯥꯅ ꯌꯥꯅꯕ ꯊꯣꯡꯕ ꯑꯗꯨꯝ ꯄꯤꯔꯝꯃꯅꯤ
ꯑꯗꯨꯝ ꯍꯋꯥꯏꯒꯁꯦ ꯃꯄꯪꯊꯤ ꯐꯪꯗꯕꯤ ꯁꯨꯃꯥꯏꯅ ꯇꯧꯋꯅꯤ
ꯎꯝ
ꯏꯃꯥꯟꯅꯕꯗ ꯑꯃꯨꯛ ꯍꯣꯁꯇꯦꯜ ꯂꯩꯕ
ꯎꯝ
ꯑꯩꯈꯣꯏꯁꯦ ꯅꯨꯡꯗꯥꯡꯁꯦ ꯈꯔ ꯀꯩꯅꯣ ꯇꯧꯕ ꯑꯦꯛꯖꯥꯝ ꯂꯣꯏꯕꯒꯤ ꯁꯨꯝ ꯄꯥꯔ ꯇꯧꯕ ꯍꯥꯏꯇꯥꯔꯦ
ꯎꯝ
ꯑꯗꯨꯒ ꯆꯥꯕꯁꯦ ꯃꯥꯏ ꯅꯨꯃꯤꯠꯇꯨ ꯌꯦꯔꯨꯝ ꯄꯤꯕ ꯅꯨꯃꯤꯠ ꯇꯥꯕ ꯍꯥꯏꯇꯥꯔꯦ ꯃꯥꯒꯤ ꯌꯦꯔꯨꯝꯁꯦ ꯂꯧꯔ ꯄꯣꯔꯛꯑꯦ ꯌꯦꯔꯨꯝꯁꯦ ꯂꯣꯏꯈ꯭ꯔꯦꯕ ꯑꯃꯒ ꯂꯧꯅꯤ ꯆꯠꯈ꯭ꯔꯦ ꯃꯤꯗꯤ ꯃꯁꯤꯡꯗꯣ ꯌꯦꯔꯨꯝꯗꯣ ꯐꯤꯛꯁꯇꯠꯇꯧꯔꯤꯅꯤꯗꯣ ꯃꯁꯦ ꯑꯝꯇ ꯍꯥꯄꯛꯑꯣ ꯄꯩꯁ ꯍꯥꯞꯄꯤꯔꯁꯨ ꯄꯤꯁꯁꯤꯅꯦ ꯃꯥꯒꯤ ꯌꯦꯔꯨꯝꯗꯣ ꯍꯥꯞꯀꯗꯕ ꯃꯤꯗꯨꯅ ꯅꯨꯡꯉꯥꯏꯔꯣꯏ ꯃꯤꯁꯤ ꯐꯤꯛꯁꯇ ꯇꯧꯕꯅꯤ ꯈꯣꯠꯄꯅꯤ ꯑꯗꯨꯛꯒꯤ ꯃꯔꯤ ꯑꯅꯁꯦ
ꯃꯣꯏ ꯀꯩꯅꯣꯒꯨꯝꯕ ꯌꯦꯟꯒꯨꯝꯕꯁꯤ ꯁꯦ ꯍꯞꯇꯥ ꯑꯝꯗ ꯑꯅꯤꯔꯛ ꯀ ꯄꯤ ꯆꯥꯔꯝꯃꯣꯏꯅꯦ
ꯌꯦꯟꯁꯦ ꯌꯦꯟ ꯑꯩ ꯌꯥꯝꯐꯥꯎꯇꯅ ꯇꯧꯕ ꯎꯗ꯭ꯔꯤ ꯁꯟꯊꯤ ꯑꯃꯨꯛꯀꯗꯤ ꯄꯤꯔꯝꯒꯗꯧ ꯃꯥꯜꯂꯦꯕ ꯑꯗꯣ ꯈꯪꯗꯦ ꯌꯦꯟꯗꯤ ꯁꯨꯝ ꯎꯗ꯭ꯔꯤ ꯌꯥꯎꯕ꯭ꯔꯥ ꯌꯥꯎꯗꯕ꯭ꯔꯥ ꯈꯪꯗꯦ ꯌꯦꯟ ꯌꯦꯔꯨꯝꯗꯤ ꯌꯥꯎꯕꯅꯦꯕ
ꯑꯗꯣ ꯃꯣꯏ ꯍꯣꯁꯇꯦꯜ ꯍꯥꯏꯗꯤ ꯍꯣꯁꯇꯦꯜ ꯑꯔ ꯃꯦꯟꯁ ꯂꯧꯗꯕ ꯑꯃ ꯌꯥꯎꯋꯦꯗꯅ ꯑꯗꯨ ꯃꯣꯏ ꯏꯆꯥ ꯏꯁꯤꯡꯁꯤꯗꯨꯝ ꯃꯅꯨꯡꯗ ꯍꯥꯏꯗꯤ ꯒ꯭ꯌꯥꯁ ꯅꯨꯡ ꯑꯗꯨꯝ ꯄꯨꯁꯜꯂ ꯑꯃ ꯊꯣꯛꯣꯡꯑ ꯌꯥꯕ꯭ꯔꯥ ꯅꯣꯏꯒꯤ
ꯎꯝ ꯌꯥꯕꯅꯦ ꯀꯩꯅꯣ ꯍꯤꯇꯔꯒꯨꯝꯕ ꯏꯟꯗꯛꯁꯟꯒꯨꯝꯕ ꯄꯨꯅꯕ
ꯑꯣ ꯑꯣ ꯃꯩꯁꯨ ꯌꯥꯎꯏꯕ ꯃꯣꯏꯗꯨꯗ ꯀꯥꯎꯏꯅꯦ
ꯌꯥꯎꯕꯅꯦ
ꯃꯩꯈ꯭ꯔꯤ
ꯍꯣꯁꯇꯦꯜꯗ ꯍꯧꯖꯤꯛꯀꯥꯟ ꯌꯥꯝ ꯋꯥꯏꯁꯦ ꯏꯁꯤꯡ ꯃꯣꯏ ꯏꯁꯤꯡꯁꯦ ꯏꯁꯤꯡꯁꯤꯅ ꯍ ꯋꯥꯏꯁꯦ ꯏꯔꯨꯖꯕ ꯈꯣꯠꯄꯒꯤ ꯏꯁꯤꯡꯁꯦ
ꯏꯁꯤꯡ ꯃꯣꯏꯁꯦ ꯀꯩꯅꯣꯗ ꯇꯦꯡꯀꯔꯗ ꯑꯗꯨ ꯀꯧꯔꯒ ꯇꯧꯗ ꯇꯧꯕꯗꯣ
ꯇꯧꯕꯅꯤ ꯑꯌꯨꯛꯇ ꯊꯥꯒꯠꯂꯛꯄ ꯑꯌꯨꯛ ꯅꯠꯇ꯭ꯔꯒ ꯅꯨꯡꯗꯥꯡꯗ ꯑꯗꯨꯝ ꯊꯥꯛꯛꯄꯅꯤ ꯑꯗꯣ ꯑꯗꯨꯝ ꯀꯥꯂꯦꯟꯗꯗꯤ ꯌꯥꯝ ꯊꯨ ꯊꯨꯅ ꯂꯣꯏꯅꯩꯌꯦꯕ ꯕ꯭ꯔꯥꯏꯠꯀ ꯄꯨꯔ ꯊꯣꯛꯂꯛꯄꯒꯁꯨ ꯌꯥꯎꯋꯦ ꯍꯥꯏꯗꯤ ꯌꯥꯁꯜꯍꯧꯣꯏ ꯕ꯭ꯔꯥꯏꯠꯀ ꯄꯣꯠꯇ ꯊꯣꯛꯂꯛꯄꯒꯁꯨ ꯌꯥꯎꯋ ꯍꯥꯏꯌꯦꯕ ꯌꯥꯎꯅꯕ ꯑꯗꯨꯗꯅꯦ ꯑꯩ ꯊꯨꯗꯅ ꯂꯣꯏꯔꯤꯁꯦ
ꯀꯩꯅꯣꯒꯤꯁꯦ ꯍꯣꯁꯇꯦꯜꯁꯦ ꯑꯃꯨꯛꯀꯛꯇꯤ ꯆꯪꯈ꯭ꯔꯦ ꯑꯩ ꯅꯦꯠ ꯌꯥꯔꯛꯇꯕ ꯃꯇꯝꯗ ꯃꯔꯥꯡ ꯃꯔꯅꯥꯛꯇ ꯅꯦꯠ ꯁꯣꯟꯖꯔꯝꯕ ꯑꯗꯨꯗ ꯃꯣꯏ ꯄꯤ ꯑꯩꯆ ꯗꯤ ꯇꯧꯐꯝ ꯂꯩ ꯈ꯭ꯋꯥꯏꯗꯒꯤ ꯃꯅꯤꯡꯒꯤ ꯍꯣꯁꯇꯦꯜꯗꯣ
ꯑꯥ
ꯑꯗꯨꯗꯣ ꯑꯗꯨꯗꯩ ꯃꯥ ꯑꯃ ꯂꯩꯌꯦꯕ ꯑꯗꯨꯗ ꯁꯝꯕ ꯆꯠꯂꯨꯕꯅꯦꯕ ꯑꯁ ꯃꯣꯏꯒꯤꯗꯨꯗꯤ ꯕꯖꯥꯔ ꯏꯁꯇꯇꯥꯜ ꯀꯥꯈꯠꯂꯛꯄꯗ ꯕꯣꯇꯜꯗ ꯈꯤꯜꯂꯛꯈꯤ
ꯑꯗꯨꯃꯥꯏꯅ ꯂꯣꯏꯅ ꯊꯝꯕꯅꯦ ꯍꯧꯖꯤꯛ ꯈꯪꯉꯦ ꯈ꯭ꯋꯥꯏ ꯃꯅꯨꯡ ꯑꯥ ꯀꯥꯆꯤꯟꯒꯤꯗꯣ ꯑꯗꯨ ꯑꯣꯏꯔꯝꯒꯅꯤ ꯇꯣꯉꯥꯟꯅ ꯂꯩꯕꯗ ꯑꯣꯏꯔꯝꯗꯧ ꯃꯥꯜꯂꯦ
ꯑꯥ ꯇꯣꯉꯥꯟ ꯂꯩꯕꯅꯦ
ꯍꯣꯁꯇꯦꯜ ꯅꯝꯕꯔ ꯀꯌꯥꯅꯣ ꯈꯪꯗꯦ ꯍꯣꯏ ꯑꯗꯨꯗ ꯑꯩꯈꯣꯏ ꯑꯃꯨꯛꯇꯤ ꯆꯠꯂꯨꯔꯦ ꯑꯗꯨꯗꯒꯤ ꯕꯣꯠ ꯂꯦꯞꯄꯥꯝ ꯌꯥꯎꯕ ꯃꯃꯥꯡ ꯆꯍꯤꯗ ꯃꯥꯦ
ꯖꯤꯛꯅꯤꯒꯗꯣ ꯄꯔꯦꯡ ꯁꯥꯅꯒ ꯊꯝꯃ ꯌꯥꯝ ꯅꯥꯟꯅ
ꯊꯝꯕꯅꯤ ꯊꯝꯃꯅꯤ ꯑꯩꯈꯣꯏ ꯏꯃꯥꯟꯅꯕꯒꯤ
ꯉꯥ ꯂꯩꯔꯒ
ꯇꯠꯈ꯭ꯔꯅꯤ ꯐꯣꯟꯁꯦꯗ
ꯍꯥꯎꯁꯤꯒꯗꯧ ꯃꯥꯜꯂꯦ